ꯍꯂꯣ ꯇꯥꯏ ꯀꯣ
ꯍꯣꯏ ꯇꯥꯏ
ꯎꯝ ꯑꯣ ꯑꯗꯨ ꯑꯦ ꯌꯨꯝꯗ ꯂꯩꯔꯤꯌꯦ
ꯑꯣ ꯆꯥꯛ ꯆꯥ
ꯊꯕꯛ ꯂꯩꯇꯦ ꯍꯣꯏ
ꯆꯥꯛ ꯆꯥꯔꯕ꯭ꯔꯥ ꯍꯥꯏꯔꯒ ꯑ ꯀꯔꯤ ꯏꯟꯖꯥꯡ ꯆꯥꯕ꯭ꯔꯣ꯫ ꯌꯥꯝ ꯍꯔꯥꯎꯔꯦꯀꯣ ꯅꯪꯁꯦ ꯑꯣ ꯌꯥꯝ ꯍꯔꯥꯎꯔꯒ ꯂꯩꯌꯦ ꯀꯔꯤꯅꯣ
ꯑꯁ ꯌꯥꯝ ꯍꯔꯎꯕ ꯅꯠꯇꯦꯍꯦ ꯑꯁꯤꯗ ꯀꯔꯤ ꯀꯔꯤꯅꯣ ꯇꯧꯔ ꯂꯩꯍꯦ ꯑꯩꯁꯨ
ꯀ꯭ꯔꯤ ꯇꯧ
ꯋꯥꯈꯜ ꯇꯧꯔꯥꯒ ꯂꯩꯌꯦ ꯑꯩꯈꯣꯏꯒꯤ
ꯐꯨꯛ ꯍꯔꯥꯎꯕ꯭ꯔꯥ ꯅꯪ
ꯂꯛꯇꯕꯒꯤ ꯋꯥꯈꯜ
ꯍꯣꯏ ꯂꯩꯅꯥ ꯅꯅꯤꯀꯣ
ꯑꯗꯨ ꯅꯪꯒꯤ ꯐꯣꯟꯁꯦ ꯀꯩꯁꯨ ꯀꯥꯏꯗꯦ ꯐꯥꯒꯤ ꯇꯧꯅꯦ ꯂꯥꯛꯂꯁꯨ ꯂꯥꯛꯇ꯭ꯔꯁꯨ ꯀꯥꯏꯗꯦ
ꯎꯝ
ꯑꯀꯥꯏꯕ ꯂꯩꯇꯦ꯫
ꯎꯝ꯫
ꯑꯗꯨ ꯅꯪꯒꯤ ꯐꯣꯟ ꯅꯝꯕꯔ ꯆꯦꯟꯖ ꯇꯧꯈ꯭ꯔꯦꯀꯣ꯫
ꯎꯝ ꯇꯧꯈ꯭ꯔꯦ꯫ ꯁꯤ ꯅꯝꯕꯔ ꯑꯦ ꯁꯤꯗꯤ ꯑꯣꯠ ꯁꯤ ꯍꯧꯖꯤꯛꯀꯤ ꯐꯣꯟ ꯅꯝꯕꯔ ꯑꯅꯥꯎꯕꯗꯣ ꯂꯤꯡ ꯇꯧꯕ ꯆꯠ ꯇꯍꯧꯔꯅꯤ ꯑꯃꯨꯛ꯫ ꯑꯩ ꯄꯨꯟ ꯑꯃꯥ ꯆꯠ ꯂꯛꯄ ꯃꯇꯝꯗ
ꯐꯣꯟ ꯅꯝꯕꯔ ꯆꯦꯟꯖ ꯇꯧꯔꯅꯤ ꯅꯪ
ꯑꯣ꯫
ꯑꯩ ꯏꯁꯥ ꯂꯥꯛꯇ꯭ꯔꯥꯗꯤ ꯌꯥꯔꯔꯣꯏꯌꯦꯕ ꯃꯨꯛꯀꯥ ꯑꯗꯔꯒ ꯐꯣꯟ ꯅꯝꯕꯔꯒ ꯂꯤꯡ ꯇꯧꯅꯤꯡꯉꯥꯏꯗꯣ
ꯑꯣ ꯑꯗꯨ ꯅꯪ ꯈꯨꯟ ꯆꯠꯄ ꯃꯇꯝꯗ ꯇꯧꯕ ꯌꯥꯏꯀꯣ
ꯎꯝ ꯍꯧꯖꯤꯛꯀꯤꯗꯤ ꯑꯗꯨꯝ ꯌꯥꯅꯕ ꯇꯧꯅꯤ ꯃꯃꯤꯈꯣꯏꯕꯨ꯫ ꯕꯨ ꯑꯍꯥꯟ ꯑ ꯐꯣꯟ ꯅꯝꯕꯔ ꯆꯦꯟꯖ ꯇꯧꯅꯤꯡꯉꯥꯏ ꯕꯦꯡꯒꯨꯝꯕꯗ ꯆꯠꯅꯤꯡꯉꯥꯏ ꯍꯥꯏ ꯔꯥꯗꯤ ꯕꯦꯔꯥ ꯀꯥ ꯑꯩꯗꯤ ꯏꯁꯀꯣꯂꯔꯁꯤꯞ ꯑꯃꯁꯨ ꯁꯦꯝꯕꯒꯤꯀꯣ꯫ ꯐꯔꯦ ꯑꯩꯒꯤ꯫ ꯕ꯭ꯂꯣꯛ ꯑꯅꯤꯡꯉꯥꯏ ꯄꯟꯈ꯭ꯔꯦ ꯑꯩꯒꯤ ꯑꯦꯔꯇꯦꯜ ꯅꯝꯕꯔꯗꯣ ꯗꯦꯠ ꯇꯨꯋꯐꯇ꯫
ꯑꯣ ꯑꯣ꯫ ꯑꯗꯨꯗꯤ ꯅꯪꯒꯤ ꯑꯅꯧꯕ ꯅꯝꯕꯔꯗꯣ ꯊꯥꯔꯛꯑꯣꯅꯦ꯫
ꯍꯣꯏ ꯊꯥꯔꯛꯀꯦ ꯑꯩ ꯀ꯭ꯔꯨꯞꯇ ꯊꯥ ꯊꯥꯕꯤꯒꯦ ꯇꯧꯔꯝꯅꯦ ꯑꯗꯨ ꯉꯔꯥꯡꯗꯣ ꯇꯨꯝꯅꯤꯡꯈ꯭ꯔꯕꯒꯤ ꯇꯨꯝ ꯊꯣꯛꯈꯔ꯭ꯕꯅꯦ꯫
ꯑꯩ ꯑꯣ ꯑꯗꯨꯗ ꯅꯪꯒꯤ ꯁꯤꯝ ꯑꯅꯧꯕ ꯑꯅꯩꯕꯗꯤ ꯆꯠꯇꯤ ꯆꯠꯂꯦ ꯀꯣ꯫
ꯍꯣꯏ ꯆꯠꯈ꯭ꯔꯦ꯫
ꯑ ꯑꯣ꯫
ꯉꯁꯤꯗꯤ ꯑꯗꯨꯝ ꯂꯩꯔꯣ ꯌꯨꯝꯗ꯫
ꯍꯣꯏ ꯍꯣꯏ ꯉꯁꯤꯗꯤ ꯆꯠꯅꯤꯉꯥꯏ ꯂꯩꯇꯦ꯫ ꯌꯨꯝꯗ ꯂꯩꯒꯅꯤ꯫
ꯍꯣꯏ ꯍꯣꯏ ꯍꯣꯏ ꯍꯣꯏ꯫ ꯑꯣ ꯅꯨꯡꯉꯥꯏꯔꯒ ꯂꯥꯛꯌꯦꯀꯣ ꯑꯩꯗꯤ ꯍꯧꯖꯤꯛ ꯍꯣꯁꯄꯤꯇꯥꯜꯗ ꯗ꯭ꯌꯨꯇꯤ ꯇꯥꯔꯒ ꯂꯥꯛꯏꯕꯅꯦ꯫
ꯑꯣ ꯗ꯭ꯌꯨꯇꯤ ꯍꯧꯔꯥꯕ꯭ꯔꯣ ꯅꯪꯁꯦ꯫
ꯑ ꯑꯗꯣ ꯉꯁꯤꯗꯤ ꯊꯕꯛ ꯈꯔ ꯂꯩꯇꯕ ꯑꯣꯇꯤꯒꯤꯗ ꯆꯪꯕ꯫ ꯑꯗꯨꯒꯤ ꯃꯤ ꯂꯩꯇꯦꯕ ꯍꯧꯖꯤꯛꯇꯤ ꯅꯨꯄꯤ ꯑꯃꯥ ꯑꯣ ꯑꯣꯄꯔꯦꯁꯟ ꯇꯧꯕ ꯂꯣꯏꯔꯒ ꯊꯣꯛꯂꯛꯈ꯭ꯔꯦꯕ ꯑꯗꯨꯗꯣ ꯑꯗꯨ ꯅꯨꯄꯤ ꯃꯅꯥꯛꯇ ꯉꯥꯏꯍꯥꯛꯇꯪ ꯆꯪꯂꯒ꯫ ꯐꯥꯅꯔ ꯂꯩꯔꯦ꯫
ꯑꯣ ꯑꯗꯨ ꯅꯪꯒꯤꯗꯤ ꯀꯔꯤ ꯀꯔꯤ ꯇꯧꯕ꯭ꯔꯥ ꯑꯗꯨꯒꯨꯝꯕꯗ꯫
ꯑꯁ ꯑꯩꯗꯤ ꯆꯨꯝꯅ ꯌꯦꯡꯅꯤꯡꯉꯥꯏꯅꯤꯗ ꯑꯩꯈꯣꯏ꯫ ꯑꯩꯒꯤ ꯊꯕꯥꯛꯇꯣ ꯃꯣꯏꯒꯤ ꯑꯣꯄꯔꯦꯁꯟꯒꯤꯗꯤ ꯑꯩꯈꯣꯏ ꯊꯕꯥꯛ ꯂꯩꯇꯦꯕ꯫ ꯃꯣꯏꯒꯤ ꯅꯨꯄꯤ ꯑꯣꯏꯕꯒꯤꯀꯣ ꯑꯣꯄꯔꯦꯁꯟ ꯇꯥꯎꯕꯗꯣ ꯐ꯭ꯔꯤꯠ ꯀꯨꯝꯕ ꯂꯧꯊꯣꯛ ꯃꯥꯗꯣ ꯃꯥꯒꯤ ꯕ꯭ꯔꯦꯁ ꯀꯤ ꯇꯨꯏꯁꯟ ꯇꯧꯕꯅꯦꯕ ꯑꯗꯨ ꯑꯣꯏꯕꯒꯤ ꯑꯩꯉꯣꯟꯗ ꯐ꯭ꯔꯤꯠꯀꯤ ꯕꯠ ꯇꯟꯒꯨꯝꯒꯨꯝꯕ ꯍꯥꯞꯄ ꯈꯣꯏꯗꯣ ꯂꯧꯊꯣꯛꯑꯣ ꯍꯥꯏꯕ ꯈꯪ ꯑꯩꯒꯤꯗꯤ ꯊꯕꯥꯛ ꯇꯧꯕꯕ ꯌꯥꯗꯦꯕ ꯃꯣꯏꯒꯤꯗ꯫
ꯑꯣ ꯑꯣ ꯑꯣ꯫
ꯆꯨꯝꯅ ꯑꯣꯄ꯭ꯔꯦꯁꯟ ꯇꯧꯕ ꯌꯦꯡꯅꯕꯅꯤ꯫
ꯑꯧ
ꯅꯣꯡ ꯆꯨꯕ꯭ꯔꯣ ꯀꯃꯥꯏ ꯇꯧꯕ꯭ꯔꯣ
ꯉꯁꯤꯗꯤ ꯅꯣꯡ ꯆꯨꯗꯦ ꯉꯔꯥꯡ ꯐꯖꯥꯅ ꯆꯨꯕꯤꯌꯦ ꯏꯁꯤꯡ ꯐꯖꯅ ꯇꯥꯕꯤ
ꯑꯩꯈꯣꯏꯗꯁꯨ ꯍꯟꯗꯛꯇꯤ ꯋꯦꯗꯔ ꯌꯥꯝꯅ ꯅꯨꯡꯉꯥꯏꯌꯦ ꯅꯣꯡꯁꯥ ꯊꯣꯛꯇꯕꯒꯤ ꯏꯪ ꯂꯥꯒ ꯂꯩꯔꯦ꯫
ꯑꯆꯥ ꯑꯆꯥ ꯐꯩꯅꯦ꯫
ꯎꯝ ꯏꯆꯦ ꯈꯣꯏꯗꯤ
ꯏꯆꯦ ꯅꯪꯒꯤ ꯅꯠ ꯁꯦ ꯍꯣꯏ ꯍꯧꯖꯤꯛ ꯇꯧꯒꯦ ꯇꯧꯕꯅꯤ꯫ ꯅꯪꯕꯨ ꯂꯣꯏꯔꯒ ꯃꯥꯅ ꯐ꯭ꯔꯤ ꯂꯩꯔꯗꯤ꯫
ꯑꯥ ꯂꯥꯏꯔꯝꯒꯅꯤꯗ ꯑꯗꯨ ꯍꯣꯏ ꯑꯁ ꯑꯁꯤꯗ ꯇꯥꯎꯃꯟꯈ꯭ꯔꯕꯤ ꯌꯨꯝꯗꯒ ꯀꯣꯜ ꯇꯥꯎꯗꯕꯒ ꯀꯥꯎꯈ꯭ꯔꯦꯒ
ꯑꯩꯁꯨꯅꯦ ꯀꯣꯟ ꯇꯧꯕ ꯃꯇꯝꯗ ꯃꯠ ꯇꯝ ꯆꯥꯡ ꯕꯒ
ꯅꯅꯤꯡ ꯉꯥꯏꯃ ꯇꯝꯂꯥꯏꯇ꯭ꯔꯦꯅ
ꯑꯩꯒꯤ ꯌꯨꯝ ꯈꯣꯏꯗꯤ ꯁꯤꯗ ꯂꯣꯏꯅꯃꯛ ꯄꯥꯏꯔꯒ ꯂꯩꯌꯦ ꯏꯄꯥ ꯏ ꯄ ꯏꯗꯤ ꯅ ꯍꯥꯟ ꯀꯣ ꯇꯕꯦ
ꯑ ꯍꯣꯏ ꯃꯥ ꯅꯍꯥꯟ ꯍꯥꯏꯗꯤ ꯍꯥꯏꯑꯦ ꯅꯕꯥꯅꯤ ꯇꯧꯋꯦꯅ ꯃꯥꯗꯤ ꯅꯦꯠꯋꯥꯛ ꯐꯃꯟꯗꯕꯒꯤꯦꯀꯣ
ꯌꯥꯝꯅ ꯋꯥꯏꯕ ꯃꯉꯣꯟꯗꯗꯤ
ꯎꯝ ꯊꯥꯖꯗꯥꯕ ꯃꯤꯕꯨꯗꯤ ꯑꯍꯧ ꯇꯧꯅꯤꯡꯗ꯭ꯔꯦ ꯅꯋꯥꯛ ꯐꯠꯇꯕꯒ ꯀꯣ ꯀꯤꯌꯥ ꯃꯥꯡꯍꯟꯈ꯭ꯔꯦꯕꯥ ꯑꯩꯈꯣꯏꯒꯤꯁꯦ
ꯎꯝ ꯉꯔꯥꯡꯗꯣ ꯌꯥꯝ ꯅꯨꯡꯉꯥꯏꯇꯦ ꯉꯔꯥꯡꯗꯣ ꯈꯔꯥ ꯑꯩꯈꯣꯏꯒꯤ ꯌꯥꯗꯦꯅ ꯑꯗꯨ ꯑꯣꯏꯕꯒꯤ ꯅꯨꯄꯥ ꯑꯃ ꯑꯩꯉꯣꯟꯗ ꯀꯣꯜ ꯇꯧꯔꯛꯄ ꯁꯦꯀꯦꯟ ꯑꯅꯤ ꯑꯍꯨꯝꯗ ꯇꯥꯠꯈ꯭ꯔꯦ ꯑꯁ ꯅꯨꯡꯉꯥꯏꯇꯕꯗꯣ ꯍꯥꯜꯂꯒ꯫
ꯑꯗꯨꯅꯦ ꯅꯨꯡꯉꯥꯏꯇꯕꯅꯦ ꯉꯁꯤ ꯑꯩꯒꯤꯀꯣ꯫ ꯀꯣꯜ ꯑꯍꯨꯝꯔꯛ ꯑꯍꯨꯝ ꯃꯔꯤꯅꯦ ꯍꯧꯖꯤꯛ ꯄꯥꯔꯗꯤ ꯍꯧꯖꯤꯛ ꯅꯪꯉꯣꯟꯗ ꯀꯣꯜ ꯇꯧꯗ꯭ꯔꯤꯉꯩ ꯃꯔꯤꯔꯥꯛ ꯉꯁꯤ ꯆꯠꯈ꯭ꯔꯕ ꯑꯩꯒꯤꯗꯣ꯫
ꯑꯁ
ꯑꯗꯨꯒꯤ ꯑꯩ ꯑꯁ ꯄꯦꯟꯈ꯭ꯔꯦ ꯍꯥꯏꯅ
ꯀꯥꯏꯈꯔꯦ
ꯊꯃꯣꯏ ꯀꯥꯏꯈ꯭ꯔꯦ
ꯌꯥꯝ ꯀꯥꯏꯕꯅꯦ ꯉꯁꯤ ꯑꯩꯒꯤ ꯊꯝꯃꯣꯏꯁꯦ
ꯑꯁ ꯔꯤꯁꯤꯞ ꯌꯥꯝ ꯇꯥꯎꯋ ꯑꯗꯨꯗꯤ
ꯎꯝ
ꯑꯩꯁꯨ ꯍꯣꯔꯦꯟ ꯍꯜꯂꯛꯑꯒ ꯑꯃꯨꯛꯀ ꯀ꯭ꯂꯥꯁ ꯂꯣꯏꯔꯛꯄ ꯃꯇꯝꯗ ꯇꯧꯔꯛꯀꯦ
ꯑ ꯍꯣꯏ ꯄꯨꯡ ꯀꯌꯥꯗ ꯂꯣꯏꯒꯅꯤ ꯅꯪꯒꯤ
ꯍꯧꯖꯤꯛ ꯍꯣꯁꯄꯤꯇꯥꯜꯒꯗꯤ ꯄꯨꯡ ꯕꯥꯔꯣ ꯇꯥꯕꯗ ꯂꯣꯏꯈ꯭ꯔꯅꯤ ꯑꯗꯨꯗ ꯗꯨꯒ ꯆꯥꯛ ꯆꯥꯔꯒ ꯑꯃꯨꯛꯀ ꯀ꯭ꯂꯥꯁ ꯆꯠꯂꯅꯤ
ꯑꯣ
ꯀ꯭ꯂꯥꯁ ꯆꯠꯂꯒ ꯄꯨꯡ ꯃꯔꯤꯒꯨꯝꯕꯗ ꯄꯨꯡ ꯃꯔꯤ ꯇꯥꯗ꯭ꯔꯤꯀꯥꯟꯗ
ꯎꯝ ꯑꯣ ꯄꯨꯡ ꯀꯌꯥꯗ ꯍꯧꯔꯕ꯭ꯔꯥ ꯅꯪ ꯍꯣꯁꯄꯤꯇꯥꯜꯒꯤ ꯗ꯭ꯌꯨꯏ ꯇꯤꯗꯣ
ꯄꯨꯡ ꯅꯥꯏꯟꯗ
ꯅꯥꯏꯟꯗ ꯑꫭ ꯑꫭ ꯑꯣ ꯅꯏꯟ ꯇꯨ ꯇꯨꯋ ꯇꯦꯟ ꯏꯂꯚꯦꯟ ꯀ ꯊ꯭ꯔꯤ ꯑꯔꯁ ꯀꯌꯥ꯫
ꯑꯣ ꯑꯗꯣ ꯍꯟꯗꯛ ꯑꯁꯤ ꯑꯩꯈꯣꯏꯒꯤ ꯍꯣꯁꯄꯤꯇꯥꯜꯗ ꯇꯧꯔꯅꯤ ꯑꯃꯨꯛ ꯑꯃ ꯊꯪꯗꯅ ꯑꯇꯣꯞꯄ ꯍꯣꯁꯄꯤꯇꯥꯜꯗ ꯆꯠꯅꯤꯡꯉꯥꯏ ꯃꯥꯂꯦꯊꯥ ꯃꯥꯒꯤꯀꯣ ꯑꯃꯨꯛꯀ ꯍꯣꯏ ꯍꯣꯁꯄꯤꯇꯥꯜꯒꯤꯗꯤ ꯄꯩꯁꯥ ꯐ꯭ꯔꯤꯅꯦꯕ ꯑꯗꯣ ꯑꯇꯣꯞꯄ ꯍꯣꯄꯤ ꯍꯇꯗ ꯆꯠꯂꯗꯤ ꯂꯤꯁꯤꯡ ꯑꯍꯨꯝ ꯑꯍꯨꯝ ꯊꯥ ꯃꯥꯒꯤ ꯄꯤꯔꯅꯤ
ꯑꯣ ꯑꯣ
ꯄꯩꯁꯥ ꯄꯤꯔꯁꯨ ꯈꯔ ꯍꯥꯡꯕꯅ ꯐꯥꯔꯦꯕ ꯑꯁ
ꯎꯝ
ꯥꯎ ꯍꯣꯏ
ꯑ
ꯑꯗꯨꯅ ꯄꯩꯁꯥ ꯇꯤꯡꯉꯁꯨ ꯈꯔ ꯈꯪꯅꯤꯡꯉꯥꯏ ꯆꯠꯅ ꯐꯔꯦꯅ ꯈꯜꯂꯗꯥꯏꯅꯤ
ꯍꯟꯗꯛ ꯑꯁꯦꯡꯕꯗꯤ ꯆꯠꯂꯝꯒꯗꯕꯅꯦ ꯑꯣ ꯑꯩ ꯈꯔ ꯗꯦꯗꯤꯗ ꯀꯨꯏꯅ ꯂꯥꯏꯈ꯭ꯔꯕꯒꯤꯀꯣ ꯑꯩꯒꯤꯗꯣ ꯃꯤꯡ ꯄꯤꯍꯧꯗ꯭ꯔꯦꯕ ꯃꯌꯥꯡꯈꯣꯏ ꯂꯣꯏꯅꯃꯛ ꯆꯠꯈ꯭ꯔꯦ
ꯎꯝ ꯍꯣꯏ ꯑꯉꯥꯡ ꯃꯆꯥ ꯑꯃꯒ ꯂꯩꯌꯦ ꯉꯁꯤꯗꯤ ꯑꯦ ꯍꯣꯏꯕꯣ ꯌꯦꯡꯉꯦ ꯑꯩ ꯌꯦꯡꯅꯤꯡꯗꯔꯦꯗ
ꯀꯅꯥꯕꯨ ꯁꯞꯄꯣꯔꯠ ꯇꯧꯔꯒ ꯌꯦꯡꯕ꯭ꯔꯣ
ꯈꯪꯗꯦ ꯁꯞꯄꯣꯔꯠ ꯇꯧꯕꯁꯨ ꯂꯩꯇ꯭ꯔꯒ ꯌꯦꯡꯕꯗꯣ
ꯅꯪ
ꯁꯝꯄꯣꯔꯠ ꯇꯧꯗ꯭ꯔꯁꯨ ꯀꯥꯒꯅꯤ ꯍꯥꯏꯕꯗꯤ ꯈꯪꯗꯤ ꯈꯪꯉꯤꯗ ꯀꯥꯈ꯭ꯔꯅꯤ ꯍꯥꯏꯕꯗꯤ ꯈꯪꯗꯤ ꯈꯪꯈꯔꯦ ꯑꯩꯈꯣꯏꯅ ꯑꯗꯨꯝ ꯄꯨꯛꯅꯤꯡ ꯆꯪꯅ ꯇꯧꯅꯤꯡꯗꯕꯒꯤ ꯋꯥꯅꯦ
ꯎꯝ
ꯍꯌꯦꯡ ꯂꯩꯒꯤꯅꯤꯀꯣ ꯐꯥꯏꯅꯜ ꯀꯣ
ꯀꯔꯥꯏꯗ ꯐꯥꯏꯅꯦꯜꯗꯨꯅ ꯖꯨꯟ ꯇꯨꯋꯦꯟꯇꯤ ꯖꯨꯂꯥꯏ ꯇꯨꯋꯦꯟꯇꯤꯗꯅꯦ ꯐꯥꯏꯅꯦꯜ ꯍꯌꯦꯡꯅꯅꯔꯣ ꯀꯔꯐꯥꯏꯅ ꯍꯥꯎꯕꯗꯣ ꯑꯦ ꯍꯌꯦꯡꯔ ꯀꯥꯎꯈ꯭ꯔꯦ ꯎꯝ ꯎꯝ ꯕꫭꯜ ꯌꯦꯡꯉꯤꯔ ꯀꯔꯤꯁꯨ ꯈꯪꯗ ꯐꯥꯏꯅꯦ ꯑꯣ ꯅꯪ
ꯎꯝ ꯑꯩꯗꯤ ꯐꯥꯏꯅꯦꯜ ꯑꯣꯏꯈ꯭ꯔꯕ꯭ꯔꯥꯅ
ꯑꯣ ꯋꯥꯠꯂꯤꯌꯦ ꯐꯥꯏꯅꯦ ꯀꯥꯅꯤ ꯉꯥꯏ
ꯎ ꯎꯝ ꯃꯤ ꯑꯃꯁꯦ ꯌꯥꯝ ꯊꯨꯅ ꯊꯣꯛꯄꯒꯤ ꯑꯣꯏꯔꯝꯃꯅꯤ ꯃꯤ ꯑꯃꯁꯦ ꯌꯥꯝ ꯊꯨꯅ ꯇꯣꯛꯈ꯭ꯔꯕꯒꯤ ꯑꯗꯨ ꯐꯥꯏꯅꯦꯜ ꯂꯣꯏꯈ꯭ꯔꯦ ꯍꯥꯏꯅ ꯂꯩꯔꯦ ꯑꯩꯁꯦ ꯇꯣꯞꯄꯗꯗꯤ ꯌꯥꯔꯦ ꯍꯥꯏꯔ
ꯍꯣꯏ ꯅꯨꯡꯉꯥꯏꯅ ꯆꯠꯂꯝꯃꯅꯤ ꯍꯧꯖꯤꯛ ꯅꯌꯨꯝ ꯅꯨꯡꯉꯥꯏ ꯅ ꯌꯥꯎ ꯔꯝ ꯈꯅꯤ
ꯍꯣꯏ ꯅꯨꯡꯉꯥꯏꯅ ꯌꯧꯔꯝꯕ ꯃꯥꯜꯂꯦ
ꯍꯧꯖꯤꯛ ꯅꯪꯅ ꯑꯉꯥꯡꯒ ꯂꯩꯕ ꯑꯉꯥꯡꯗꯤ ꯌꯥꯝ ꯐꯥꯕ ꯃꯥꯜꯂꯦꯍꯦ ꯋꯥꯁꯨ ꯉꯥꯡꯗꯦ
ꯑꯁꯤ ꯃꯥꯁꯦ ꯃꯁꯥ ꯉꯝꯗꯕꯅꯦ ꯆꯥꯛ ꯆꯥꯔꯒ ꯑꯣꯛ ꯑꯣꯛ ꯇꯧꯕ ꯀꯣ
ꯍꯟꯗꯛ ꯁꯨꯃꯥꯏꯅ ꯇꯧꯒꯟꯕ ꯃꯥꯜꯂꯦꯀꯣ
ꯑꯣ ꯑꯗꯨꯝ ꯇꯧꯋꯦ ꯑꯣ
ꯃꯣꯏꯁꯨ ꯆꯥꯛ ꯆꯥꯔꯒ ꯑꯗꯨꯝ ꯑꯣꯔꯦ ꯑꯥ ꯊꯤꯖꯨ ꯐꯥꯏꯌꯦ ꯍꯥꯏꯌꯦ ꯃꯣꯏꯗꯣ
ꯊꯤꯖꯨ ꯐꯥꯏꯕ ꯊꯤ ꯐꯥꯏꯕꯗ ꯋꯥꯇꯔꯤ ꯊꯣꯛꯄ ꯁꯤ ꯑꯉꯥꯡ ꯕꯨꯛ ꯅꯥꯕꯁꯤꯒ ꯈꯪꯗꯦ
ꯑ
ꯑꯗꯨ ꯅꯨꯄꯤ ꯑꯃ ꯈ꯭ꯋꯥꯏꯗꯒꯤ ꯑ ꯑꯉꯥꯡ ꯑꯣꯏꯕ ꯅꯨꯄꯤꯅ ꯍꯣꯁꯄꯤꯇꯥꯜ ꯆꯠꯈ꯭ꯔꯦ ꯑꯃꯨꯛꯀ ꯉꯁꯤ ꯑꯩꯈꯣꯏꯒꯤ ꯑꯉꯥꯡꯁꯤ ꯃꯔꯤ ꯂꯩꯕꯗ ꯅꯣꯡꯃ ꯃꯤ ꯑꯃ ꯐꯔꯗꯤ ꯅꯣꯡꯃ ꯃꯤ ꯑꯃ ꯐꯔꯣꯏ ꯑꯗꯨꯝ ꯂꯩꯒꯅꯤ ꯑꯩ ꯍꯦꯛ ꯂꯣꯏꯔꯒ ꯂꯣꯏꯅꯃꯛ ꯃꯔꯤ ꯐꯕꯗꯣ ꯈꯪꯗꯦ ꯀꯔꯤ ꯇꯧꯕꯖꯥꯠꯔ ꯈꯪꯗꯦ ꯃꯣꯏ ꯑꯣꯛꯁꯥ ꯆꯥꯅꯤꯡ ꯆꯥꯕꯒꯤꯔꯥ ꯑꯗꯨ ꯑꯩ ꯑꯩꯗꯤ ꯈꯥꯟꯕꯅꯤ
ꯑꯣ
ꯑꯗꯨ ꯑꯁꯤ ꯇꯤ ꯍꯧꯖꯤꯛ ꯑꯩꯉꯣꯟꯗ ꯂꯩꯕ ꯅꯨꯄꯥꯗꯤ ꯃꯥꯗꯤ ꯁꯦꯚꯦꯟꯗꯅꯤꯅ ꯑꯣꯛꯁꯥꯗꯤ ꯆꯥꯗꯤ ꯆꯥꯗꯦ ꯗꯨꯑꯣꯏꯔꯁꯨ ꯃꯥꯒꯤ ꯑꯣꯛꯁꯨ ꯌꯥꯗꯦ ꯏꯆꯦꯅ ꯁꯕꯦꯟꯗꯦ ꯈꯣꯏꯗ ꯂꯨꯍꯣꯡꯕꯒꯤ ꯑꯗꯨ ꯇꯥꯡꯈꯨꯜꯒꯤ ꯃꯤꯗꯣ ꯁꯕꯦꯟꯗꯦ
ꯎꯝ ꯑꯠꯆꯥ ꯂꯩꯕ꯭ꯔꯥ ꯅꯣꯏ ꯃꯅꯥꯛꯇ
ꯃꯣꯏꯒꯤ ꯑꯉꯥꯡ ꯑꯃꯈꯛꯇ ꯂꯩꯌꯦ
ꯑꯣ ꯥꯆꯥꯛ ꯑꯃꯈꯛ ꯆꯥꯕ ꯆꯥꯑꯣ ꯍꯥꯏꯔꯁꯨ ꯃꯥꯁꯨ
ꯑ ꯌꯥ ꯆꯥꯛ ꯆꯥꯗꯤ ꯆꯥꯒꯅꯤ ꯗꯨꯒ ꯑꯃꯨꯛꯀ ꯑꯣꯡꯒꯅꯤ ꯈꯪꯗꯦ
ꯌꯥꯝ ꯅꯨꯡꯉꯥꯏꯗꯦ ꯁ꯭ꯀꯨꯜ ꯀꯥꯕ ꯃꯤꯔꯥ
ꯁ꯭ꯀꯨꯜ ꯀꯥꯕ ꯃꯤ ꯉꯔꯥꯡꯗꯒꯤ ꯍꯦꯛ ꯁꯨꯇꯤ ꯂꯣꯏꯔꯒ ꯍꯥꯎꯕ ꯉꯁꯤ ꯆꯠꯇꯕ ꯌꯥꯝ ꯐꯥꯕꯅꯦ ꯇꯥꯎꯕꯅꯦ ꯑꯗꯨ ꯂꯩꯔꯣ ꯐꯣꯟ ꯌꯦꯡ ꯌꯦꯡꯔꯒ ꯂꯩꯕ